ꯀꯩꯇ ꯑꯣꯏꯔꯤꯅ
ꯃꯣꯔꯦ ꯇꯥꯕ
ꯑ
ꯀꯩꯝ ꯇꯧꯗꯦ ꯅꯪ ꯀꯤ ꯇꯧꯔꯤ
ꯀ ꯇꯕ ꯗꯦ ꯍꯥꯏꯁꯨ
ꯆꯥꯛꯆꯥꯥꯔꯕꯣꯕꯣ
ꯆꯕꯔꯤꯌꯦꯁꯤ ꯈꯜꯂꯤ
ꯐ ꯆꯥꯗ ꯍꯥꯏꯣꯏꯅ
ꯀꯩꯕꯥ ꯍꯋꯥꯏ ꯑꯃꯨꯛꯕꯗꯨ
ꯑꯣ
ꯑꯗꯨꯗ ꯊꯣꯡꯉꯦ ꯑꯗꯨꯗꯨ ꯂꯦꯒꯤꯁ ꯐꯤꯡꯇꯔ ꯑꯉꯧꯕ
ꯐꯔꯦꯅꯦ
ꯑꯗꯗ ꯉ ꯆꯥꯗ ꯍꯥꯎꯇꯦ
ꯑꯌꯨꯛ ꯁꯨꯕ ꯇꯥꯕ
ꯁꯁꯋꯥ ꯑꯗꯨ ꯆꯥꯔꯅꯤ ꯃꯗꯨ ꯅꯨꯡꯗꯥꯡ ꯆ ꯆꯥ ꯇꯥꯔꯦꯗꯅ ꯑꯃꯨꯛ
ꯑ
ꯑꯦꯗꯅꯗꯤ
ꯊꯕ ꯁ ꯊꯞ ꯊꯁꯤꯞꯄꯒꯄꯅꯤ
ꯅ ꯆꯥꯏꯅ ꯊꯣꯡꯅꯤ ꯌꯥꯝ ꯅꯠꯇ꯭ꯔꯣ
ꯏ ꯏ ꯊ
ꯑꯆꯥ ꯑꯦꯅꯤ ꯀꯖ ꯍꯅ ꯍꯄꯨꯔ
ꯆꯇꯔ
ꯑꯣ ꯀꯅꯥꯝ ꯆꯦ
ꯍꯣꯏꯣꯏ
ꯐꯔꯅꯦ ꯁꯤꯒꯤꯁꯤꯦ ꯅꯨꯄꯥ ꯑꯃꯁꯤ ꯍꯥꯏ ꯌꯥꯝ ꯇꯧꯔꯦ ꯉ ꯁꯤꯁꯦ
ꯀꯗꯊꯧꯒꯦ
ꯉꯁꯥꯏ ꯐꯣꯟ ꯁꯝꯃꯤꯠ ꯇꯧꯅ ꯍꯥꯏꯕ ꯅꯨꯄꯥꯗ
ꯅꯣꯏꯒꯤ ꯃꯦꯅꯦꯖꯔ ꯅꯠꯇꯕ꯭ꯔꯥ
ꯅꯠꯇꯦ ꯑꯩꯈꯣꯏ ꯃꯦꯅꯦꯖꯔꯅ ꯃꯉꯣꯟꯗ ꯑꯩꯈꯣꯏ ꯌꯦꯡꯁꯤꯜꯂꯨꯅ ꯍꯥꯏꯔꯝꯕ ꯖꯥꯠꯅꯤ ꯑꯗꯨ ꯈꯔ ꯍꯦ ꯄ ꯇꯔꯕ ꯉꯁꯤꯗ
ꯃꯣꯏꯗꯤ ꯄꯥꯏ ꯂꯩꯦ
ꯑꯗꯨꯏꯅꯦꯅ ꯍꯥꯏꯔꯤꯁꯦ ꯑꯗꯨꯒꯤ ꯑꯩꯁꯨ ꯄꯤ ꯄꯤꯅꯤꯡꯗꯕ ꯑꯗꯨꯒꯤ ꯑꯩꯁꯨ ꯏꯁꯀ꯭ꯔꯤꯞ ꯌꯥꯎꯗꯅ ꯑꯩꯁꯨ ꯀꯃꯥꯏꯅ ꯇꯧꯗ꯭ꯔꯣꯅ ꯍꯥꯏꯈꯤꯕꯗꯒꯤ ꯇꯣꯛꯑꯣꯦꯗꯒꯤꯗꯤ
ꯎꯝ
ꯃꯣꯏꯁꯨ ꯄꯥꯏꯔꯦ ꯒꯦꯝꯗꯨꯝ ꯁꯥꯟꯅꯔꯤꯕꯅꯤ ꯀꯣꯜ ꯂꯥꯛꯇ ꯆꯞ ꯃꯥꯟꯅꯏꯗꯅ ꯑꯩꯈꯣꯏꯁꯨ ꯀꯩꯗꯧꯔꯤꯅꯣ ꯑꯩꯈꯣꯏꯁꯨ
ꯑꯗꯨꯅꯦ
ꯑꯣꯏꯗꯕꯅꯤ ꯃꯣꯏ ꯃꯉꯥꯡ ꯑꯗꯨꯃꯥꯏꯅ ꯀꯧꯗꯣ ꯍꯣꯏ ꯆꯨꯝ ꯆꯨꯝꯃꯦ ꯑꯃꯗꯨꯅ ꯑꯗꯨꯝ ꯍꯤꯞꯄ ꯐꯣꯟ ꯃꯇꯝꯗꯨꯝ ꯃꯦꯠꯂꯣꯏꯗꯤ ꯀꯅꯥꯅꯣ ꯍꯥꯏꯔꯣꯏꯗ꯭ꯔꯣ ꯑꯗꯨꯗꯤ
ꯍꯥꯏꯌꯣ ꯅꯅꯥ ꯑꯗꯨꯖꯤ ꯍꯥꯏꯌꯣꯅꯥ ꯑꯗꯨꯖꯤ
ꯃꯁꯤꯗ ꯐꯖꯅ ꯍꯥꯏꯗꯅ ꯍꯖꯤ ꯔꯃꯖꯤ ꯇꯧꯗꯤ ꯋꯥꯁꯦ
ꯎꯝ
ꯃꯤꯅ ꯀꯣꯜ ꯇꯧꯔꯦꯗ ꯆꯠꯂ ꯌꯦꯡꯕ ꯃꯤ ꯀꯃꯥꯏꯅ ꯇꯧꯔ ꯈꯣꯠꯃꯤꯅꯣ ꯂꯣꯏ ꯑꯗꯨꯝ ꯌꯦꯡꯉ ꯃꯣꯏ ꯑꯗꯨꯝ ꯅꯞꯄ ꯂꯩꯕꯅꯦ ꯑꯩꯈꯣꯏꯁꯗꯤ
ꯎꯝ
ꯑꯃꯗꯨꯗꯤ ꯐꯃꯨꯡꯗ ꯉꯥꯛꯇ ꯃꯣꯏ ꯁꯥꯏꯒ ꯐꯣꯟ ꯑꯗꯨꯝ ꯇꯧꯔ ꯂꯩ ꯑꯗꯨꯝ
ꯑꯔ
ꯀꯅꯤ ꯌꯥꯅꯤꯗꯨ ꯑꯩꯈꯣꯏꯅ ꯃꯣꯏꯗꯤ ꯉꯁꯤ ꯇꯣꯔꯥꯎ ꯐꯪꯅꯕ ꯖꯥꯠꯗꯣ ꯃꯣꯏꯗꯤ ꯐꯪꯕꯒꯨꯝ ꯇꯧꯔꯦ ꯃꯣꯏ
ꯑꯣ ꯀꯩꯗꯧꯔꯒꯦ
ꯑꯃꯗꯤꯗꯤ ꯌꯨꯝ ꯆꯠꯂꯅꯤꯅ ꯇꯧꯍꯣꯏꯦꯕ ꯑꯗꯨꯒꯤ
ꯑꯗꯨꯃꯥꯏꯅ
ꯍ ꯅꯤꯡꯅꯤꯝ ꯆꯒꯅꯤ ꯃꯣꯏ ꯄꯥꯏ ꯂ ꯄꯦꯛꯛꯇꯧ ꯃ
ꯆ
ꯇꯂꯣꯞ ꯐꯪꯕꯖꯠꯅꯤ ꯀꯩꯒꯤꯅꯣ ꯍꯥꯏꯔ ꯃꯣꯏ ꯇꯣꯂꯣꯞꯇꯗꯤ ꯑꯣꯟꯂꯥꯏꯟ ꯄꯦꯃꯦꯟꯇꯤ ꯑꯣꯏꯕ
ꯑꯥ
ꯑꯗꯨꯗꯤ ꯀꯩ ꯆꯠꯀꯔꯦ ꯅꯤꯡꯠꯇ
ꯅꯁꯦ
ꯑ ꯃꯣꯏ ꯋꯥꯔꯤ ꯃꯣꯏ ꯑꯃꯗꯨꯅ ꯍꯥꯏꯔꯅꯤ ꯌꯦꯡ ꯉꯁꯥꯏ ꯃꯣꯏ ꯋꯥꯔꯤ ꯁꯥꯔ ꯂꯩꯕ ꯇꯥꯏ ꯍꯥꯏꯕꯒꯨꯝ ꯇꯧꯕ
ꯑꯗꯨꯗꯤ ꯀꯞ ꯅꯣꯏ ꯃꯦꯅꯦꯖꯕꯨꯣ
ꯍꯣꯏ ꯉꯁꯥꯏ ꯍꯈꯣꯏ ꯇꯨꯝꯃ ꯂꯩꯕ ꯀꯥꯟꯗ ꯅꯨꯡꯊꯤꯟꯗ ꯑꯗꯨ ꯑꯃꯥꯗꯣ ꯍꯧꯒꯠꯄꯖꯥꯠꯅꯦꯕ
ꯃꯦꯅꯦꯖꯔꯗꯨ ꯆꯠꯀꯦ ꯍꯥꯏꯕꯗꯨꯗꯤ
ꯃꯤꯁꯨꯅꯠꯇ ꯑꯃꯅꯤꯅꯤ ꯈꯣꯏꯁꯤ ꯇꯧ ꯇꯧꯕꯃꯤꯟꯅꯕ ꯑꯃ
ꯍ ꯅꯍꯥꯟ ꯅꯍꯥꯟ ꯅꯍꯥꯟ ꯅꯍꯥꯟ ꯐꯣꯔꯋꯥꯔꯗ ꯇꯧꯕꯗꯨꯗꯣ
ꯍꯣꯏ
ꯑ
ꯃꯥꯒꯤ ꯂꯦꯞꯇꯣꯞ ꯊꯝꯂꯝꯃꯒꯦ ꯑꯩꯈꯣꯏ ꯎ ꯄꯥꯏꯔꯣꯅ ꯍꯥꯏꯔꯤꯉ ꯃꯟꯗꯤꯔꯗꯒꯤ ꯀꯕꯗꯨꯗ ꯄꯤꯒꯦ ꯑꯗꯨꯗ ꯄꯥꯏꯗꯗꯅ ꯀꯣꯠꯇꯕ ꯍꯧꯔꯣꯅ ꯍꯥꯏ ꯂꯩꯦꯕꯗꯨ
ꯍ
ꯆꯂꯦꯗ
ꯃꯤꯗꯤ ꯄꯥꯏꯅꯗ
ꯆꯞ ꯃꯥꯟꯅꯩ ꯀꯩꯅꯣ ꯃꯤ ꯄꯤꯔꯛꯇꯣꯏꯅꯤ ꯑꯅꯧꯕ ꯈ꯭ꯔꯁꯨ ꯀꯝꯄꯜꯁꯔꯤꯅꯤ ꯆꯞ ꯃꯥꯟꯅꯩ ꯑꯅꯧꯕꯗꯤ ꯂꯧꯔꯣꯏꯕ ꯁ ꯂꯧꯔꯣꯏꯕ ꯑꯅꯧꯕꯗꯤ
ꯆ
ꯆ ꯃꯗꯋꯦꯅ ꯈꯨꯃꯒ
ꯑꯃꯨꯛꯒ ꯂꯥꯛꯇꯣꯏꯔꯣ ꯑꯗꯨꯗꯤ ꯆꯠꯈ꯭ꯔꯒ ꯑꯗꯨꯝ ꯆꯠꯈ꯭ꯔꯗꯣꯏꯔꯣ ꯑ
ꯍꯥꯟꯅꯗꯤꯩ ꯃꯣꯏꯁꯤꯗ ꯂꯦꯞꯇꯣꯞ ꯑꯦꯛꯁꯇ꯭ꯔꯥ ꯑꯗꯨꯝ ꯂꯩꯔ ꯂꯩꯕꯅꯦ ꯉꯁꯤꯅ ꯊꯣꯛꯣꯏꯑꯒ ꯉꯁꯤꯅ ꯉꯥꯛꯇ
ꯉꯁꯤꯅ ꯈꯛꯇ ꯄꯨꯊꯣꯛꯑꯦ ꯑꯦ ꯀꯩꯒꯤ
ꯈꯪꯗꯦ ꯀꯩꯅꯣ ꯃꯔꯝ ꯂꯩꯔꯒꯩꯅꯣ ꯀꯅꯥ ꯀꯅꯥꯣ ꯑꯩꯈꯣꯏ ꯌꯥꯗ꯭ꯔꯦ ꯍꯥꯏꯕ ꯄꯤꯅꯤꯡꯗꯕꯩ ꯑꯣꯏꯔꯝꯅꯤꯗꯅ ꯑꯩꯈꯣꯏꯒꯤ ꯆꯥꯡ ꯌꯦꯡꯕꯗꯨꯒ ꯃꯣꯏꯁꯦ ꯑꯩꯈꯣꯏꯅ ꯌꯥꯝ ꯊꯔꯁ ꯇꯧꯕꯗ ꯌꯥꯝ ꯄꯥꯝꯃꯤ ꯁꯤꯅꯦꯕ ꯑꯩꯈꯣꯏꯅ ꯄꯤꯈ꯭ꯔꯣ ꯊꯕꯛ ꯍꯧꯔꯒꯦ ꯀꯩꯝ ꯍꯥꯏꯗꯕꯤ ꯄꯤꯅꯤꯡꯗꯦ ꯃꯣꯏꯁꯨ ꯑꯗꯨꯒꯤ
ꯑꯦ ꯍꯥꯏꯗꯦ ꯑꯗꯨꯗꯤ ꯅꯣꯏ
ꯍꯥꯏꯗꯤ ꯍꯥꯏꯗꯅ ꯍꯥꯏꯒꯦ ꯑꯗꯨ ꯄꯛꯈꯪꯈꯤꯗꯦꯅ ꯍꯥꯏꯖꯦ ꯃꯣꯏꯅ ꯄꯤꯅꯤ ꯍꯥꯏꯕꯅꯤ ꯍꯣꯏ ꯅꯦꯛꯁ ꯅꯦꯛꯠꯤ ꯄꯤꯔꯤ ꯍꯥꯏꯔꯗꯨ ꯀꯩ ꯐꯪꯒꯅꯤ ꯑꯗꯨꯗꯤ
ꯑꯗꯨ ꯑꯣꯏꯔꯁꯨ ꯄꯤꯗ꯭ꯔꯗꯤ ꯑꯗꯨꯝ ꯍꯪꯉꯣ ꯂꯏꯕ ꯇꯥꯕꯅꯦ ꯀꯔꯤꯅꯣ ꯑꯗꯨꯗꯤ ꯃꯍꯧꯁꯥꯅꯤꯗꯅ
ꯅꯦꯛꯁ ꯋꯤꯛ ꯄꯤꯒꯦ ꯍꯥꯏ ꯍꯣꯏ ꯌꯥꯔꯦ ꯇꯨꯃꯤꯟꯅ ꯂꯩꯊꯣꯛꯀꯅꯤ ꯑꯗꯨꯝ ꯉꯥꯏ ꯂꯩ ꯂꯩ ꯂꯩꯔꯒ ꯅꯦꯛꯁꯋꯤꯛ ꯃꯉꯣꯟ ꯌꯦꯅꯤꯉꯅꯤ ꯑꯗꯨꯁꯨ ꯑꯃꯨꯛ ꯑꯃꯨꯛ ꯅꯦꯛꯁꯋꯤꯛ ꯉꯥꯏꯁꯨ ꯑꯗꯨꯝ ꯍꯧꯍꯜꯂꯦꯕ ꯑꯗꯨꯕꯨ
ꯑꯗꯨꯗ ꯉꯥꯁꯤꯗꯤꯄꯤꯔꯕ
ꯉꯁꯤ ꯅꯨꯄꯥ ꯃꯥꯒꯤꯗꯣ ꯄꯥꯏꯔꯅ ꯍꯥꯏꯔꯒ ꯂꯩꯔꯦ ꯉꯁꯤꯗꯤ ꯍꯥꯏꯗꯤ ꯀꯣꯏ ꯄꯥꯏꯔꯒꯦꯅꯦ ꯍꯥꯏꯕꯤꯌꯣ ꯑꯗꯨꯒꯤ
ꯑ ꯑꯗꯨꯗꯤ ꯅꯣꯏ ꯅꯣ ꯂꯣꯏꯐꯝ ꯂꯧꯊꯣꯛꯄꯗꯨꯗꯤ ꯀꯅꯥ ꯄꯥꯏꯕ
ꯍꯥ
ꯅꯣꯏ ꯃꯐꯝꯗ ꯂꯩꯑꯦ ꯍꯥꯏꯕꯗꯨꯖꯤ ꯀꯅꯥ ꯄꯥꯏꯕ
ꯃꯣꯏꯅ ꯑꯗꯨꯝ ꯄꯥꯏꯔ ꯂꯩꯕꯅꯤꯗ ꯃꯣꯏ ꯃꯣꯏ ꯀꯁꯇꯃꯔ ꯑꯅꯤ ꯑꯅꯤ ꯍꯦꯟꯗꯧꯗꯧꯅꯦ ꯑꯅꯤꯗꯨꯗꯤ ꯑꯗꯨꯒꯤ ꯑꯗꯨꯒꯤ ꯄꯤꯕ ꯌꯥꯗꯕꯅꯦ ꯁꯀꯤꯌꯨꯁ ꯃꯤ
ꯑꯃꯗꯨꯅ ꯀꯩꯗꯧꯅꯣ ꯌꯨꯉꯥꯎꯕ ꯀꯩꯗꯧꯅꯣ ꯈꯪꯉꯤ ꯌꯥꯝ ꯊꯤ ꯈꯔꯦ ꯑꯃꯁꯁꯦ
ꯎ
ꯃꯥꯍꯥꯟꯗ ꯑꯗꯨꯝ ꯏꯪꯂꯤꯁꯇ ꯑꯗꯨꯝ ꯉꯥꯡꯕꯅꯦꯕ ꯑꯩꯈꯣꯏꯕꯨ ꯃꯁꯤꯗꯤ ꯄꯨꯔꯥ ꯍꯤꯟꯗꯤꯗ ꯉ ꯋꯥꯔꯤ ꯌꯥꯝ ꯌꯥꯝꯈ꯭ꯔꯕ ꯑꯃ ꯂꯩꯔꯒ ꯃꯥꯃꯤꯠꯇꯨꯅꯥꯑꯥ ꯉꯥꯡꯉꯒ ꯃꯤꯅꯦꯖꯔ ꯂꯩꯇ꯭ꯔꯕꯒꯤ ꯃꯥꯥꯏ ꯀꯁꯤꯗ ꯍꯧꯔꯦꯕ ꯃꯥꯁꯦ ꯃꯥꯅꯦ ꯀꯥꯁꯤꯅ ꯑꯣꯏ ꯀꯦꯒꯣ
ꯑꯗꯨꯗꯤ ꯅꯣꯏꯃꯤꯟꯅꯖ꯭ꯔ ꯀꯥ ꯆꯈꯕ
ꯍꯅꯦ ꯅꯨꯄꯤꯈꯣꯏ ꯑꯗꯨꯝ ꯂꯩꯕꯅꯦ ꯑꯗꯨꯝ
ꯑꯦ ꯅꯨꯄꯤ ꯈꯣꯏꯗꯨꯗ ꯂꯩꯕꯅꯦ
ꯂꯩꯇꯦ ꯑꯗꯨ ꯑꯗꯨꯝ ꯑꯗꯨꯗ ꯑꯗꯨꯝ ꯆꯠꯄꯠꯅꯤ ꯑꯗꯨꯝ ꯆꯦꯛ ꯇꯧꯔꯤꯉꯦ ꯃꯣꯏꯗ ꯑꯗꯨꯝ
ꯑꯗꯨ ꯑꯣꯏꯁꯨ ꯍꯜꯂꯛꯀꯅꯤꯁꯤꯅ
ꯑꯩ ꯍꯟꯇꯥ ꯄꯨꯡ ꯃꯉꯥ ꯑꯃ ꯇꯥꯔꯒꯗꯤ ꯍꯂꯛꯀꯅꯤ ꯑꯗꯨ ꯑꯗꯨ ꯑꯗꯨ ꯅꯍꯥꯟꯑꯩꯅ ꯍꯥꯏꯔꯣ ꯑꯗꯨꯗꯤ ꯑꯗꯨꯏꯅꯤꯗ ꯅꯪꯉꯣꯟꯗ ꯅꯪꯉꯣꯟꯗ ꯅꯍꯥꯟ ꯍꯥꯏꯕꯗꯨ ꯅꯨꯄꯥ ꯍꯣꯏ ꯑꯗꯨꯝ ꯅꯨꯡꯗꯥꯡ ꯅꯨꯡꯗꯥꯡ ꯑꯗꯨꯝ ꯂꯩꯕꯅꯦꯗꯣꯏꯅꯦ ꯍꯥꯏꯗꯣ
ꯎ
ꯅꯍꯥꯟ ꯅꯉꯣꯟꯗ ꯍꯥꯏꯈ꯭ꯔꯕꯗꯨꯗꯤ ꯃꯣꯏ ꯅꯨꯄꯤ ꯃꯐꯝꯗ
ꯀꯣꯏ
ꯃꯣꯏ ꯃꯦꯅꯦꯖꯔ ꯍꯣꯏ ꯅꯨꯄꯥꯈꯣꯏ ꯑꯗꯨꯝ ꯍ ꯂꯥꯛꯑꯦ ꯑꯗꯨ ꯍꯩꯅꯗꯦ ꯑꯗꯨꯝ ꯍꯥꯏꯔ ꯂꯩꯑꯦ ꯍꯥꯏ ꯑꯗꯨꯅ ꯅ ꯗꯤꯦ
ꯆꯦꯛ ꯇꯧꯕ ꯌꯥꯕꯅꯦ ꯍꯥꯏꯕꯅꯤꯅ ꯑꯗꯨꯗꯤ
ꯆꯦꯛ ꯇꯧ ꯂꯥꯛꯄꯅꯤ ꯑꯗꯣ ꯑꯃꯛ ꯆꯦꯛ ꯇꯧꯋ ꯑꯗꯨ ꯍꯣꯜ ꯂꯩꯃꯤ ꯅꯥꯎꯗꯣ ꯈꯜꯂꯨꯗꯅ
ꯌꯥꯔꯤ ꯀꯩ ꯍꯣꯡꯅꯉꯥꯏ ꯂꯩꯃꯤꯟꯅꯕ ꯂ ꯐꯝꯅꯦ ꯂꯩꯕꯁꯨ ꯑꯣꯏꯔꯝꯃꯣꯏ
ꯍꯣꯏ ꯐꯝꯃꯤꯟꯅ ꯂꯩꯕꯗꯨꯗꯤ ꯐꯅꯉ ꯑꯗꯨꯏ ꯐꯝꯃꯤꯟꯅꯔꯒ ꯃꯣꯏ ꯂꯦꯞꯇꯣꯞꯀꯨꯝꯕ ꯁꯣꯏꯕ ꯑꯃ ꯂꯣꯏ ꯁꯦꯝꯃ ꯑꯃꯒ ꯇꯧꯔꯦ ꯍꯥꯏꯕꯅꯤꯅ ꯑꯗꯨꯁꯨ ꯃꯦꯅꯦꯖꯔ ꯑꯃ ꯇꯔꯥꯗꯤ ꯌꯥꯏꯗꯅ ꯃꯥꯗ ꯅꯛꯇ ꯇꯣ ꯀꯨ ꯂꯥꯛꯑꯌꯦ
ꯅꯪꯅ ꯍꯣꯏ ꯏꯟꯇꯔꯚꯤꯌꯨ ꯇꯧꯅꯨꯄꯥ ꯑꯗꯨꯒ ꯑꯗꯨꯄꯥꯁꯨ ꯂꯥꯛꯑꯦ ꯍꯥꯏꯕꯅꯤ ꯌꯥꯝ ꯍꯩꯅꯑꯗꯦꯅ ꯍꯥꯏꯔ ꯂꯩꯕꯅꯤ ꯑꯗꯨꯄꯥꯗꯨ
ꯊꯕꯛ ꯁꯨꯕ ꯀꯥꯟꯗ ꯂꯥꯏꯛ ꯃꯤꯕꯨ ꯈꯥꯏꯕ ꯑꯃ ꯌꯥꯎꯕꯗꫭ꯫
ꯃꯣꯏꯅ ꯈꯥꯏꯕꯒꯤ ꯑꫭꯏꯔꯝꯒꯅꯦ ꯑꯗꯨꯗꯤ ꯅꯨꯄꯤ ꯑꯦ ꯀꯔꯤ ꯀꯥꯟꯅꯕ ꯅꯨꯞ ꯄꯤꯒꯤ ꯋꯥꯁꯨ ꯂꯣꯏ ꯊꯥꯖꯅꯤꯡꯉꯥꯏ ꯂꯩꯇꯕꯅꯦ ꯑꯣꯏꯗꯕ꯫ ꯀꯦꯝ ꯇꯧꯗ꯭ꯔꯁꯨ ꯌꯥꯝ ꯇꯧꯕꯒꯤ ꯇꯥꯏꯞꯇ ꯑꯗꯨꯃꯥꯏꯅ ꯍꯥꯏꯖꯤꯟꯕ ꯈꯣꯠꯄ ꯌꯥꯝ ꯂꯩꯔꯝꯒꯅꯤ꯫
ꯑꯣꯏꯔꯝꯒꯅꯤ ꯍꯥꯏꯕ ꯉꯗꯦ ꯃꯣꯏ ꯃꯣꯏ ꯂꯦꯡꯃꯩ ꯏꯆꯪꯕ ꯅꯨꯄꯥ ꯌꯥꯝ ꯁꯥꯊꯤꯕꯅꯦ ꯃꫭꯏ ꯀꯥꯡꯕꯨꯗꯤ꯫
ꯌꯥꯔꯦ ꯅꯪꯁꯨ ꯑꯗꯨ ꯍꯥꯏꯗ꯭ꯔꯁꯨ ꯌꯥꯕꯗꯨ꯫
ꯈꯪꯉꯦ ꯀꯥ ꯑꯩ ꯃꯣꯏ ꯃꯣꯏ ꯃꯔꯝꯗ ꯑꯩ ꯌꯥꯝ ꯈꯪꯉꯦ ꯑꯩ ꯍꯥꯟꯅꯁꯨ ꯑꯃ ꯀꯣꯏꯔꯝꯕꯅꯤ ꯀꯩꯅꫭ ꯑꯩꯁꯨ꯫
ꯏꯁ ꯀꯩꯅꯣꯗ ꯍꯥꯏꯗ꯭ꯔꯁꯨ ꯌꯥꯕꯗꯨ ꯍꯥꯏꯕꯅꯦ ꯀꯔꯤꯗꯤ꯫
ꯐ꯭ꯂꯦꯛꯁꯀ ꯇꯧꯕꯒ ꯁꯥꯏ꯫
ꯇꯦꯛꯁ ꯇꯧꯕ ꯅꯠꯇꯦ ꯃꯔꯝꯗꫭ ꯈꯪꯑꯦ ꯍꯥꯏꯕꯒꯤꯅꯤ꯫
ꯑꯩꯅ ꯑꯗꯨ ꯍꯥꯏ ꯑꯩ ꯑꯩꯅ ꯍꯥꯏꯕꯗꯣ ꯑꯗꯨꯒꯤ ꯍꯥꯏꯕ꯭ꯔꯅꯦ꯫ ꯑꯩꯅ ꯍꯥꯏꯕꯅ ꯇꯣꯉꯥꯟꯕ ꯑꯗꯨꯒ ꯃꯥꯅ ꯐ꯭ꯂꯦꯛꯁ ꯇꯧꯊꯣꯛꯄꯁꯥꯏ ꯊꯠ꯫
ꯐ꯭ꯂꯦꯛꯁ ꯀꯧꯕꯗꯨ ꯑꯩ ꯈꯪꯉꯤ ꯑꯗꯨꯝ ꯍꯥꯏꯕ ꯋꯥꯅꯤꯗꯤ ꯀꯔꯣꯡꯂꫭ꯫
ꯇꯧꯕꯅꯤꯅ ꯅꯥ꯫
ꯑꯩꯈꯣꯏ ꯇꯧꯕꯅꯤꯅ ꯑꯗꯨ ꯀꯩꯐ꯭ꯂꯦꯛꯁ ꯇꯨꯕꯨ꯫
ꯑꯩꯁꯨ ꯉꯥꯛꯀ ꯀꯣꯏꯔꯝꯕꯅꯦ ꯒꯥꯏꯅ꯫
ꯑꯃꯗꯨꯁꯨ ꯂꯦꯡꯃꯩꯅꯦ ꯀꯩꯅꯣ ꯑꯃꯗꯨꯁꯨ ꯂꯦꯡꯃꯩꯅꯦ ꯀꯩꯅꯣ꯫
ꯑꫭꯏꯅꯥ ꯑꯗꯨꯗꯣ ꯀꯔꯤꯅꯣ ꯍꯥꯏꯅꯤꯅ ꯑꯗꯨꯗꯣ ꯍꯥꯏꯗ꯭ꯔꯁꯨ ꯅꯪ ꯁꯤꯗꯤ꯫
ꯃꯣꯏ ꯃꯔꯝꯗ ꯉꯥꯡꯅ ꯅꯍꯧꯕꯁꯨ ꯅꯠꯇꯦ ꯑꯗꯨꯝ ꯄꯟꯕ ꯉꯥꯛꯇꯅꯤꯗꯅ꯫
ꯑꯗꯨꯅꯤꯗꯨꯅ ꯑꯗꯨ ꯍꯥꯏꯔꯁꯨ ꯌꯥꯏ ꯍꯥꯏꯔꯒ ꯐ꯭ꯂꯦꯛꯁ ꯇꯧꯕꯒꯁꯥꯥꯏ ꯑꯣꯏꯗꯕ ꯀꯔꯤꯅꯣꯅ ꯑꯅꯤ ꯑꯍꯨꯝ ꯃꯥꯏ ꯑꯃꯨꯛꯀ
ꯀꯩ ꯍꯦꯖꯥꯡ ꯊꫭꯡꯗꫭꯏꯕ ꯅꯪꯗꯤ꯫
ꯌꯥꯀꯦ ꯇꯥꯅꯤꯡꯗꯦ꯫
ꯑꯦ ꯑꯗꯨ ꯃꯔꯝ ꯉꯥꯡꯔꫭ ꯍꯥꯏꯔꯣ ꯑꯗꯨꯗꯤ꯫ ꯑꯗꯨ ꯃꯔꯝꯗ ꯍꯥꯟꯅ ꯍꯥꯡꯅꯑꯣ ꯍꯥꯏꯔꯣ ꯃꯨꯛ꯫
ꯋꯥꯕ ꯉꯁꯤꯗꯤ꯫
ꯌꯥꯝꯅ ꯐ꯭ꯂꯦꯛꯁ ꯇꯧꯖꯅꯤꯡꯕꯗꯣ ꯇꯧꯋꫭ ꯇꯧꯑꯣ-ꯇꯧꯑꯣ꯫
ꯑꯗꯨꯕꯨ ꯐ꯭ꯂꯦꯛꯁ ꯑꯣꯏꯅ ꯀꯧꯕ꯭ꯔꯥ ꯍꫭꯏꯔꯣꯡꯂꯣ꯫
ꯇꯧꯏꯗꯅꯥ ꯅꯪ ꯍꯧꯖꯤꯛꯇ ꯇꯧꯏꯗꯨ꯫
ꯐ꯭ꯂꯦꯛꯁ ꯇꯧꯕ ꯅꯠꯇꯦ ꯈꯪꯉꯤ ꯍꯥꯏ ꯍꯥꯏꯕ ꯋꯥ ꯉꯥꯛꯇꯅꯤꯗꯤ꯫
ꯌꯥꯔꯦꯀꯦ ꯈꯪꯉꯦ ꯍꯥꯏꯕꯒꯤ ꯃꯃꯥꯡꯗ ꯀꯔꯤ ꯍꯥꯏꯕ꯭ꯔꯥ ꯅꯪ ꯀꯥꯎꯈ꯭ꯔꯕ꯭ꯔꯥ꯫
ꯑꯃꯅ ꯑꯃꯗꯁꯨ ꯑꯩꯒ ꯂꯥꯏꯃꯤꯅꯥꯗꯁꯨ ꯑꯗꯨꯝ ꯑꯗꯨ ꯃꯣꯏꯒꯤ ꯅꯨꯄꯤꯗꯨꯝ ꯀꯣꯏꯔ ꯂꯩꯕꯅꯤ ꯑꯗꯨ ꯈꯪꯉꯤ ꯑꯗꯨꯗ ꯑꯗꯨꯗꯤꯁꯨ ꯑꯗꯨꯝ ꯈꯪꯉꯦ ꯍꯥꯏꯕ ꯋꯥꯅꯤꯗꯤ꯫
ꯑꯃꯅ ꯀꯣꯏꯕ ꯅꯨꯄꯤ ꯑꯃꯅ ꯀꯣꯏꯕ ꯅꯨꯄꯤꯁꯤꯡꯗꯣ ꯑꯗꯨꯒꯨꯝꯕ ꯃꯤ ꯉꯥꯛꯇꯅꯦ꯫ ꯑꯗꯨꯒꯤ ꯍꯥꯏꯔꯒꯅꯤ ꯑꯩ ꯑꯩ ꯅꯍꯥꯟꯗꯁꯨ ꯅꯉꯣꯟꯗ ꯍꯥꯏꯔꯝꯈ꯭ꯔꯅꯤ꯫
ꯑꯣꯏꯗꯕ꯫ ꯃꯁꯤꯅ ꯑꯩꯈꯣꯏꯒꯤ ꯑꯃꯨꯛ ꯀꯣꯏꯔ ꯂꯩꯌꯦ ꯑꯃꯨꯛ ꯍꯧꯖꯤꯛ ꯀꯥꯟꯗ ꯑꯃꯨꯛ꯫
ꯐꯥꯔꯦ ꯋꯥꯔꯦ꯫
ꯑꯉꯥꯡ ꯃꯆꯥ ꯑꯗꯨꯁꯨ꯫ ꯄꯨꯔꯥ ꯅꯪꯒꯤ ꯅꯅꯥꯎꯅꯨꯄꯤ ꯍꯦꯟꯅ ꯀꯥꯡꯕꯨ ꯑꯣꯏꯔꯝꯒꯅꯤ꯫ ꯋꯥ ꯄꯁꯤꯗꯤ
ꯋꯥꯅꯦꯅ
ꯍꯥ
ꯄꯇ
ꯀꯩ ꯋꯥꯗꯕꯅ
ꯅꯒꯦ
ꯌꯥꯗꯦ ꯅꯪꯒꯤ ꯊꯕꯛꯁꯨ ꯅꯨꯡꯉꯥꯏꯕꯅꯤ ꯑꯩꯒꯤ ꯊꯕꯛꯁꯨ ꯅꯨꯡꯉꯥꯏꯕꯅꯤ ꯎꯅꯨꯡꯉꯥꯏꯔ ꯇꯂꯦꯗꯏ ꯆꯥꯅꯦ
ꯀꯥꯄꯗꯣꯔꯥ
ꯍꯥ
ꯀꯥꯞꯄꯗꯅ ꯂꯣꯏꯔꯗꯤ
ꯍꯌꯦꯩꯅ ꯀꯥꯞꯄꯅꯦ ꯑꯁ ꯌꯨꯝ ꯃꯤꯗ ꯐꯣꯟ ꯇꯧꯅꯤꯡꯗꯦꯅ ꯇꯧꯕ ꯇꯥꯔꯦꯗꯅ ꯑꯃꯨꯛ
ꯍ ꯇꯣ
ꯉꯁꯤ ꯀꯦ
ꯉꯁꯤꯗꯣ ꯃꯣꯏ ꯑꯣꯅꯔ ꯑꯩꯈꯣꯏꯗꯨꯗ ꯑꯣꯅꯔꯒꯤ ꯈ꯭ꯋꯥꯏ ꯑꯍꯟꯒꯤ ꯕꯥꯔꯗꯦꯅꯦꯌꯦ ꯑꯗꯨꯒꯤ ꯄꯨꯡ ꯑꯦꯠꯇꯒꯤ ꯍꯧꯔꯅꯤ ꯍꯥꯏꯌꯦꯦ ꯑꯦꯠ ꯄꯤ ꯑꯦꯝ ꯑꯗꯨꯒꯤ ꯑꯩꯈꯣꯏꯕꯨꯁꯨ ꯂꯥꯏꯌꯣꯅ ꯍꯥꯏꯕ
ꯄꯨꯡ ꯑꯩꯠ ꯄꯤ ꯑꯦꯝꯗꯒꯤ ꯍꯧꯕꯅꯤ ꯍꯥꯏꯕꯗꯤ
ꯃꯣꯏꯒꯤ ꯕꯥꯔꯗꯦꯒꯤ ꯕꯥꯔꯗꯦꯒꯤ ꯀꯩꯅꯣꯗꯣ ꯐꯪꯁꯟꯗꯣ
ꯄꯨꯡ ꯑꯗ ꯅꯨꯡꯗꯥꯡꯔꯣ
ꯍꯣꯏ ꯑꯗꯨꯒ ꯑꯩꯈꯣꯏ ꯀꯣꯐꯤ ꯁꯦꯛꯁꯟꯗ ꯑꯣꯏꯕꯅꯦꯕ ꯇꯧꯕꯗꯣ ꯑꯗꯨꯒꯤ ꯑꯀꯣꯏꯕꯁꯨ ꯂꯩꯌꯣ ꯍꯥꯏꯕ ꯑꯗꯨ ꯆꯠꯈ꯭ꯔꯣ ꯑꯩꯅ
ꯀꯃ ꯍꯥꯏꯥꯏꯗꯃꯣꯣꯏ
ꯀꯩꯝ ꯍꯥꯏꯗꯦ ꯍꯧꯖꯤꯛ ꯐꯥꯎꯗꯤ ꯀꯩꯝ ꯍꯥꯏꯔꯛꯇꯦ
ꯎꯝ ꯑꯩꯅ ꯑꯗꯨꯃꯗ ꯀꯥꯟ ꯇꯧꯅꯤ ꯑꯗꯨꯝꯕ ꯃꯇꯝꯗꯅꯤ ꯃꯣꯏꯅ ꯆꯥꯟꯁꯁꯨ ꯂꯞꯄꯣꯏꯁꯦ
ꯀ ꯑꯗꯨꯗ ꯌꯥꯋꯣ ꯍꯥꯏꯕ ꯅꯠꯇꯦꯌꯦ ꯑꯩꯈꯣꯏꯒꯤ ꯊꯕꯛ ꯃꯇꯝꯗꯤ ꯁꯨꯗ꯭ꯔꯤꯗꯅ
ꯍꯖꯤ
ꯏꯂꯚꯦꯟꯗꯒꯤ ꯍꯧꯔꯗꯤ ꯄꯨꯡ ꯇꯔꯥꯗꯤ ꯁꯨꯗ꯭ꯔꯤꯗꯅ
ꯒꯦꯟꯗꯥꯗ
ꯌꯥꯔ ꯇꯣꯡ ꯑꯗꯨꯗꯤ ꯍꯥꯏꯅꯤꯡꯁꯦ
ꯇꯔꯀꯅꯅ ꯄꯨꯡ ꯇꯔꯥꯗꯤꯖꯂꯣꯏ ꯅꯨꯡꯗꯥꯡ ꯄꯨꯡ ꯑꯩꯠ ꯐꯥꯎ ꯂꯣꯏꯅ ꯍꯥꯏꯛꯨ